ꯍꯜꯂꯣ
ꯎꯝ
ꯉꯁꯤꯗꯤ ꯁꯟꯗꯦꯅꯤ ꯌꯥꯝ ꯅꯨꯡꯉꯥꯏꯔꯝꯒꯅꯤꯀꯣ
ꯅꯨꯡꯉꯥꯏꯔꯦ ꯅꯨꯡꯉꯥꯏꯔꯦ ꯁꯟꯗꯦ ꯅꯨꯃꯤꯠ ꯄꯣꯊꯥꯕ ꯅꯨꯃꯤꯠ ꯑꯣꯏꯕꯅꯤꯅ
ꯎꯝ ꯍꯌꯦꯡ ꯑꯣꯏꯔꯗꯤ ꯑꯃꯨꯛ ꯊꯕꯛ ꯊ ꯊꯕꯛ ꯃꯥ ꯃꯥꯒꯤ ꯊꯕꯛ ꯑꯃꯨꯛ ꯆꯠꯊꯔꯅꯤꯅꯦ
ꯍꯌꯦꯡꯗꯒꯤꯗꯤ ꯊꯕꯛ ꯁꯨꯗꯕ ꯌꯥꯗꯕꯅꯤꯅ ꯁꯨꯔꯅꯤ ꯊꯛꯄ
ꯆꯖꯥꯠꯀꯅꯤ ꯆꯥꯠꯄꯒꯤ ꯊꯕꯥꯛꯁꯨ ꯁꯨꯕꯒꯤ ꯊꯕꯛꯁꯨ ꯆꯠꯇꯕꯗꯤ ꯌꯥꯔꯣꯏ
ꯃꯊꯪ ꯃꯊꯪ ꯃꯊꯪ ꯃꯁꯤ ꯑꯃꯨꯛ ꯇꯧꯒꯗꯕ ꯍꯌꯦꯡ ꯑꯗꯨꯝ ꯇꯧ ꯇꯧꯕ ꯑꯃꯨꯛ ꯍꯧꯔꯅꯤ ꯍꯦꯛ ꯍꯧꯒꯠꯄꯗꯒꯤ
ꯂꯝꯕꯤꯗꯣ ꯆꯠꯄ ꯌꯥꯗꯕꯒꯤꯅꯦꯕ ꯈꯨꯟꯒꯤ ꯂꯝꯕꯤꯗꯣ ꯆꯠꯄ ꯌꯥꯔꯗꯤ ꯗꯣꯛꯇꯔ ꯌꯦꯡꯕ ꯂꯥꯛꯀꯅꯤ ꯍꯥꯏꯕꯅꯦꯕ ꯏꯅꯥꯎꯅꯨꯄꯤꯗꯣ ꯂꯥꯛꯇꯔꯦ ꯍꯟꯗꯀꯥꯟ ꯀꯔꯤ ꯗꯣꯛꯇꯔ ꯔꯥꯝꯊꯥꯏꯒꯤ ꯍꯣꯁꯄꯤꯇꯥꯜ ꯑꯃ ꯂꯩꯗꯅ ꯃꯥꯒꯤ ꯌꯨꯝꯗ ꯑꯩꯈꯣꯏꯒꯤ ꯃꯥꯎ ꯁꯤꯅꯥꯏ ꯍꯣꯁꯄꯤꯇꯥꯜ ꯍꯥꯏꯕꯗꯀꯣ
ꯎꯝ
ꯄꯤꯛꯛꯇ ꯄꯤꯛꯄ ꯐꯥꯗꯤ ꯐꯥꯕ ꯑꯅꯧꯕ ꯑꯣꯏꯕꯅꯤꯅ ꯅꯥꯟꯁꯨ ꯅꯥꯜꯂꯦꯕ ꯑꯀꯣ ꯅꯍꯥꯟ ꯏꯅꯦ ꯇꯃꯦꯡꯂꯣꯡꯗ ꯂꯩꯕ ꯏꯅꯦꯗꯣ ꯑꯣꯊꯤ ꯆꯥꯎꯥꯎꯕꯅꯦꯕ ꯅꯨꯡꯉꯥꯏꯕꯒꯤꯦꯀꯣ ꯑꯗꯨ ꯐꯗꯤ ꯐꯌꯦ ꯅꯥꯟꯁꯨ ꯅꯥꯦ ꯑꯅꯧꯕ ꯑꯣꯏꯕꯤꯔꯗꯤ ꯈꯪꯗꯦꯀꯣ ꯑꯗꯨꯒ ꯄꯣꯠꯆꯥꯏꯁꯨ ꯁꯨꯑꯦ ꯍꯥꯏꯌꯦꯕ ꯁꯨꯕꯅꯤꯅ ꯑꯣꯇꯤ ꯇꯧꯕꯅꯤꯗꯅ ꯀꯣ ꯑꯁ ꯑꯩꯈꯣꯏ ꯔꯣꯡꯃꯩ ꯉꯥꯛꯇ ꯌꯥꯝꯃꯦ
ꯃꯥꯗꯤ ꯀꯩꯅꯣ ꯎ ꯁꯔꯖꯪ ꯑꯣꯏꯕꯅꯤꯅꯀꯣ ꯑꯣꯄꯔꯦꯁꯟ ꯑꯣꯄꯤꯤꯒꯗꯤꯦ ꯃꯥ ꯌꯥꯝ ꯐꯥꯒꯅꯤ ꯔꯃꯗꯦ ꯑꯗꯨꯗ ꯁꯄꯦꯁꯜ ꯅꯌꯨꯁ ꯑꯣꯏꯔꯗꯅꯤ ꯅꯅꯤꯤꯔꯀ ꯖꯗꯤ ꯃꯃꯗꯤ ꯀ
ꯑꯗꯨ ꯌꯥꯝꯃꯦ ꯑꯗꯨꯒ ꯃꯔꯛꯇ ꯁꯤ ꯄꯥꯉꯜ ꯍꯣꯏꯀꯣ ꯇꯌꯦ
ꯎꯝ
ꯌꯥꯝ ꯐꯩꯌꯦ ꯑꯗꯨꯒ ꯑꯩꯈꯣꯏ ꯈꯨꯟꯒꯤ ꯃꯤꯁꯤꯡꯅ ꯀꯥꯎꯟꯇꯔꯗꯁꯨ ꯐꯝꯔꯝꯃꯦ
ꯎꯝ
ꯑꯩꯈꯣꯏꯅ ꯍꯥꯏꯅꯤꯡ ꯍꯥꯏꯅꯤꯡꯕꯗꯣ ꯍꯥꯏꯕ ꯉꯝꯃꯦꯗꯅ
ꯍꯣꯏ ꯅꯍꯥꯟ ꯕ‌ꯂ‌ꯦꯖꯤ ꯃꯃꯥꯅ ꯑꯗꯨꯝ ꯍꯥꯏꯌꯦ ꯑꯁ ꯑꯩ ꯑꯉꯥꯡ ꯄꯣꯛꯄ ꯆꯠꯄ ꯏꯅꯥꯎꯅꯨꯄꯤ ꯑꯉꯥꯡ ꯄꯣꯛꯄ ꯆꯠꯄꯗ ꯑꯗꯨꯝ ꯌꯥꯝ ꯅꯨꯡꯉꯥꯏ ꯍꯥꯏꯕꯅꯤ ꯍꯥꯏꯗꯤ ꯀꯥꯎꯟꯇꯔꯗꯁꯨ ꯈꯪꯅꯕ ꯈꯨꯟꯒꯤ ꯑꯩꯈꯣꯏ ꯈꯨꯟꯒꯤ ꯃꯤ ꯃꯁꯦꯟꯅ ꯑꯗꯨꯝ ꯑꯗꯨꯝ ꯂꯩꯕ ꯑꯗꯣ ꯑꯁ ꯌꯥꯗ꯭ꯔꯦ ꯍꯧꯖꯤꯛ ꯑꯩ ꯀꯩꯅꯣ ꯇꯧ ꯃꯥꯜꯂꯦ ꯍꯥꯏꯔꯁꯨ ꯑꯗꯨꯝ ꯎꯝ ꯈꯪꯅ ꯆꯥꯟꯅꯕ ꯂꯩꯕꯅꯤꯅ ꯑꯁ ꯌꯥꯝ ꯅꯨꯡꯉꯥꯏꯌꯦ ꯍꯥꯏꯌꯦ ꯃꯥꯁꯨꯀꯣ ꯑꯩꯗꯤ ꯑꯃꯔꯛ ꯁꯨꯆꯠꯇ꯭ꯔꯤ ꯃꯥꯒꯤ ꯅꯥ ꯃꯣꯏ ꯃꯥ ꯂꯩꯕ ꯌꯨꯝꯗꯨꯗꯔꯥ
ꯍꫭꯏ ꯃꯥꯒꯤ ꯑꯗꯨꯅ ꯍꯧꯖꯤꯛꯁꯦ ꯍꯥꯟꯅꯒꯤ ꯌꯨꯝ ꯔꯣꯝꯗꯗꯤ ꯆꯪꯗꯕꯀꯣ ꯑꯁꯤ ꯑꯥ ꯀ ꯀꯔꯤ ꯎꯝ ꯈꯨꯨꯝꯃꯥꯜ ꯂꯝꯄꯥꯛꯀꯤ ꯏꯁꯇꯥꯗꯤꯌꯝꯒꯤ ꯑꯣꯄꯣꯖꯤꯠ ꯍꯥꯏꯕ ꯇꯥꯔꯦꯗꯅ ꯑꯗꯨꯒꯤꯗ ꯂꯝꯕꯤ ꯃꯦꯟ ꯔꯣꯗ ꯃꯅꯥꯛꯇꯅꯦꯕ ꯍꯣꯁꯄꯤꯇꯥꯜꯗ ꯌꯥꯝ ꯐꯩꯌꯦ
ꯑꫭ
ꯑꯩꯅ ꯑꯁ ꯅꯍꯥꯟꯗꯣ ꯐꯦꯁꯕꯨꯛꯇꯁꯨ ꯎꯔꯛꯄ ꯃꯆꯥꯅꯨꯄꯤꯗꯨꯁꯨ ꯗꯣꯛꯇꯔ ꯇꯝꯕ ꯂꯣꯏꯈ꯭ꯔꯦꯅꯦ
ꯎꯝ ꯑꯗꯨꯝ ꯍꯥꯏꯌꯦ ꯑꯗꯨ ꯑꯩꯅꯁꯨ ꯎꯔꯝꯃꯦ ꯇꯥꯁꯀꯅꯥ ꯀꯦꯔ ꯑꯗꯨꯗ ꯀꯣ ꯃ ꯇꯔ ꯇꯝꯕꯅ ꯎꯝ ꯃꫭꯏꯗꯤ ꯃꯃꯥ ꯃꯄꯥ ꯃꯆꯥꯅ ꯗꯛꯇꯔ ꯊꯕꯛ ꯇꯧꯕ ꯌꯥꯔꯦꯀꯣ ꯌꯥꯝ ꯐꯩꯌꯦ
ꯄꯩꯁꯥ ꯄꯥꯏꯔꯛꯑꯅꯤ ꯁꫭꯏ ꯗꯔꯥꯕꯅ‌ꯦ
ꯑꯩꯗꯤ ꯃꯆꯥ ꯑ ꯑꯃꯛ ꯀꯩꯅꯣꯗꯤ ꯂꯩꯗ꯭ꯔꯥ ꯍꯥꯏꯔꯒ ꯗꯥꯛꯇꯔ ꯇꯝꯕ ꯂꯣꯏꯕ ꯂꯩꯕ ꯑꯁꯤ ꯌꯥꯝ ꯐꯩ ꯃꯣꯏ ꯌꯥꯝ ꯐꯩꯗ
ꯑꯃꯔꯣꯝ ꯍꯥꯏꯔꯗꯤ ꯌꯥꯝ ꯐꯕꯅꯦ ꯑꯩꯈꯣꯏ ꯆꯤꯡ ꯃꯤ ꯈꯣꯏꯒꯤꯗꯃꯛ ꯀꯣ ꯑꯩꯈꯣꯏꯅ ꯉꯥꯡꯅꯤꯡꯕ ꯑꯩꯈꯣꯏꯅ ꯃꯩꯇꯩꯂꯣꯟꯣꯟꯗꯤ ꯐꯖꯅ ꯍꯩꯇꯕꯁꯨ ꯂꯩꯌꯦꯗꯅ ꯃꯅꯨꯡ ꯍꯨꯠꯅ ꯉꯥꯡꯕ ꯉꯝꯗꯕ ꯈꯣꯏꯗꯣ ꯑꯩꯈꯣꯏꯒꯤ ꯂꯣꯟ ꯑꯣꯏꯕꯅꯤꯅꯥ ꯐꯖꯅꯥ ꯋꯥꯔꯤ ꯁꯥꯏꯌꯦꯕꯀꯣ ꯑꯗꯨꯅ ꯁꯄꯤ ꯇꯗ ꯃꯤ
ꯃꯔꯤ ꯃꯇꯥꯁꯤꯡꯁꯨ ꯋꯥꯔꯤ ꯑꯃꯗ ꯃꯥꯒꯤ ꯅꯨꯄꯤꯔꯣꯝꯗꯒꯤ ꯅꯨꯄꯥꯒꯤꯔꯣꯝꯗꯒꯤꯁꯨ ꯀꯣ
ꯎꯝ
ꯅꯨꯉꯥꯏꯅꯤꯗ ꯑꯗꯨꯗ ꯗꫭꯛ ꯇꯔꯗꯨ ꯁꯨꯅ ꯊꯝꯃ꯭ꯔꯗꯤꯀꯣ ꯃꯥ ꯃꯊꯟ ꯉꯛꯇ ꯅꯠꯇꯕ ꯗꫭꯛ ꯇꯥꯔꯗꯨ ꯁꯨꯅ ꯊꯝꯂꯗꯤ ꯍꯦꯟꯅ ꯅꯨꯡꯉꯥꯏꯒꯅꯤ
ꯑꯗꯨꯝ ꯉꯥꯏꯍꯥꯛ ꯂꯩꯔꯗꯤ ꯃꯊꯪ ꯃꯊꯪ ꯃꯣꯏꯁꯨ ꯑꯗꯨꯝ ꯂꯩ ꯊꯝꯒꯅꯤꯅ ꯍꯥꯏꯕꯗꯤ ꯍꯧꯖꯤꯛ ꯍꯧꯖꯤꯛ ꯄꯨꯗꯤ ꯃꯤ ꯍꯥꯏꯖꯦ ꯊꯕꯛ ꯇꯧꯔꯒ ꯍ‌ꯦꯛꯇ ꯈꯨꯗꯛꯇ ꯄꯩꯁꯥꯁꯨ ꯆꯪꯉꯤꯗꯅꯀꯣ ꯀ ꯂꯩ ꯈꯔ
ꯑꯉꯥꯡꯁꯤꯡꯁꯦ ꯀꯝꯄ꯭ꯌꯨꯇꯔ ꯇꯝꯗꯕ ꯌꯥꯗꯦꯀꯣ
ꯎꯝ
ꯎ ꯎꯝ
ꯏꯆꯥꯅ ꯀꯝꯄ꯭ꯌꯨꯇꯔꯁꯦ ꯈꯪꯕ ꯌꯥꯔꯕꯅꯤꯅ‌ꯦ ꯌꯨꯝꯗ ꯂꯦꯞꯇꯣꯞ ꯂꯩꯔꯦ ꯑꯗꯨ ꯁꯅꯔꯒ ꯁꯤꯗꯥ ꯁꯤꯃ ꯂꯩꯌꯦ ꯍꯥꯏꯕꯁꯨ ꯅꯨꯡꯉꯥꯏꯔ ꯑꯩꯅ ꯈꯪꯈ꯭ꯔꯅꯤ ꯑꯗꯨ ꯄ꯭ꯔꯤꯟ ꯇꯧꯕ ꯈꯣꯠꯄꯗꯨꯗꯤ ꯇꯥꯛꯄ ꯌꯥꯏꯗꯅ ꯑꯗꯣ ꯃꯣꯏꯅ
ꯑꯗꯨ ꯑꯗꯨꯅꯦ
ꯀꯄꯤ ꯇꯗꯕꯖ ꯀ ꯏꯕ ꯊꯨꯕ ꯏꯔꯗꯤ ꯀꯝꯇꯂ ꯃ ꯍꯠꯇ
ꯀꯥꯎꯟꯇꯔ ꯐꯝꯃꯁꯨ ꯀꯣ ꯐꯠ ꯐꯠ ꯐꯠ ꯐꯠ ꯇ ꯇꯛ ꯇꯛ ꯄꯇꯛ ꯇꯧꯔꯗꯤ ꯁꯠ ꯁꯠ ꯁꯠ ꯑꯣꯏꯔꯦꯗꯅ
ꯃꯦꯟꯅꯦꯕ ꯑꯩꯈꯣꯏꯅ ꯀꯥꯎꯟꯇꯔꯗ ꯐꯝꯝꯕꯁꯤꯡꯗ ꯏ ꯂꯥꯏꯅ ꯈꯟꯕꯒꯤ ꯋꯥꯅꯦꯕꯀꯣ ꯃꯈꯣꯏꯅ ꯁꯣꯏꯔꯗꯤ ꯑꯗꯨꯝ ꯌꯦꯡꯕꯁꯨ ꯁꯣꯏꯒꯗꯧꯔꯤꯕꯅꯦꯕ
ꯎꯝ
ꯀꯝꯄ꯭ꯌꯨꯇꯔ ꯄꯥꯏꯕ ꯌꯥꯝ ꯍꯩꯕ ꯃꯤꯅ ꯑꯗꯨꯣꯝꯇꯐꯝꯝꯃꯗꯤ ꯉꯥꯏꯁꯨ ꯉꯥꯏꯔꯔꯣꯏ ꯂꯦꯞꯄꯁꯨ ꯀꯨꯏꯔꯔꯣꯏ ꯐꯠ ꯐꯠ ꯐꯠ ꯂꯣꯏꯔꯅꯤ ꯁꯦ ꯁꯦ ꯁꯤꯗ ꯆꯪꯉꯣ ꯐꯔꯅꯤ ꯑꯗꯨꯝ ꯆꯪꯉꯅꯤ ꯑꯩꯈꯣꯏꯒꯤ ꯃꯤꯁꯤꯡꯁꯦ ꯐꯖ ꯐꯖꯅꯗꯤ
ꯎꯝ
ꯍꯥꯟꯅꯒꯨꯝꯅ ꯇꯧꯗ꯭ꯔꯦꯗ ꯐꯖ ꯐꯖꯅꯗꯤ ꯉꯥꯡꯅꯕ ꯁꯛꯅꯕꯁꯨ ꯌꯥꯝ ꯅꯨꯡꯉꯥꯏꯔꯛꯈ꯭ꯔꯦꯗ ꯍꯟꯗꯛ ꯣ ꯆꯥꯎꯈꯠꯂꯛꯄ
ꯍ ꯑꯗꯨꯝ ꯐꯥꯕꯗꯤ ꯇꯝꯅꯤꯡꯉꯥꯏ ꯂꯩꯗ ꯑꯩꯈꯣꯏ ꯃꯤ ꯑꯣꯏꯅ ꯍꯤꯡꯅꯗꯤꯀꯣ ꯑ ꯑꯗꯨ ꯃꯤꯁꯨ ꯁꯨꯃꯥꯏꯅ ꯇꯧꯋꯦ ꯑꯩꯈꯣꯏꯁꯨ ꯁꯨꯃꯥꯏꯅ ꯇꯧꯗꯕꯅꯤ ꯃꯤ ꯀ ꯑꯐꯕꯗꯨꯗꯤ ꯑꯩꯈꯣꯏ ꯀꯩꯅ ꯑꯩꯈꯣꯏꯊ ꯇꯧ ꯇꯧꯀ ꯇꯥꯕꯅꯦꯕ
ꯑꯝ
ꯃꯇꯥꯎꯗꯣ ꯑꯐꯕ ꯃꯇꯥꯎꯗꯨꯗꯤ ꯇꯝꯒ ꯑꯁꯨ ꯍꯅꯗꯒꯔꯤ ꯍꯣꯡ꯭ꯔꯗꯅꯅꯗ ꯑꯩꯗꯤ ꯆꯥꯎꯈꯠꯂꯦ ꯑꯗꯨꯅꯅ
ꯍꯧꯖꯤꯛꯀꯥꯟꯗꯤ ꯍꯣꯁꯄꯤꯇꯥꯜꯁꯨ ꯌꯥꯝꯕꯅꯤꯅꯀꯣ ꯐꯖꯅ ꯏꯪꯅ ꯆꯤꯛꯅ ꯐꯖꯅ ꯋꯥꯔꯤ ꯁꯥꯐꯝ ꯁꯤꯦ ꯃꯤ ꯂꯣꯏꯅ ꯆꯥꯡꯒꯗꯕꯅꯦꯕ ꯍꯥꯟꯅꯗꯤ ꯎꯄꯥꯏ ꯂꯩꯇꯕꯒꯤ ꯍꯛꯆꯥꯡ ꯆꯥꯡꯒꯤ ꯋꯥꯅꯦꯕ ꯍꯧꯖꯤꯛ
ꯍꯣꯏ ꯎꯝ
ꯗꯔꯀꯥꯔ ꯑꯣꯏꯔꯁꯨ ꯋꯥꯔꯤ ꯐꯖꯅ ꯁꯥꯕ ꯅꯨꯡꯉꯥꯏꯕ ꯃꯐꯝ ꯆꯪꯒꯅꯤ ꯑꯗꯨꯒ ꯅꯔꯁꯁꯤꯡꯁꯨꯀꯣ ꯏꯪꯅ ꯈꯔ ꯏꯪꯅ ꯂꯨꯞꯅ ꯇꯧꯕꯤꯕ ꯃꯐꯝꯗꯗꯤ ꯆꯪꯒꯗꯧꯔꯤꯕꯅꯦꯕ ꯍꯟꯗꯛꯀꯥꯟꯗ
ꯑ
ꯑꯁꯦꯡꯕꯗꯤ ꯃꯈꯣꯏꯅ ꯇꯧꯕꯗꯣ ꯏꯪꯅ ꯆꯤꯛꯅꯀꯣ ꯇꯧꯒꯗꯧꯕ ꯊꯥꯕꯉꯦ ꯑꯗꯨꯒ ꯑꯇꯣꯞꯄ ꯃꯤꯁꯤꯡꯗꯤ ꯁꯥꯊꯤꯕꯁꯨ ꯌꯥꯎꯋꯦꯗꯅꯀꯣ ꯑꯗꯨꯒꯨꯝꯕꯗꯨ ꯇꯧꯔꯣꯏꯗꯕꯅꯦꯕ ꯐꯖ ꯐꯖꯅ ꯉꯥꯡꯔꯒ ꯂꯣꯏꯅꯕꯤꯔꯒ ꯅꯥꯕ ꯃꯐꯝꯗꯨꯁꯨ ꯁꯤ ꯁꯨꯃꯥꯏ ꯅꯥꯕꯅꯦ ꯑꯗꯨ ꯇꯧꯕꯗꯒꯤꯅꯦ ꯍꯥꯏꯔꯒ ꯑꯣ ꯑꯣ ꯑꯣ ꯐꯔꯅꯤ ꯐꯔꯅꯤ ꯍꯥꯏꯕꯒꯨꯝꯕ ꯑꯐ ꯑꯐꯕ ꯋꯥꯍꯩꯁꯦ ꯍꯥꯏꯕꯤꯔꯗꯤ ꯑꯅꯥꯕꯁꯤꯡꯁꯨ ꯋꯥꯈ ꯈꯟꯗꯣ ꯑꯗꯨꯝ ꯅꯨꯡꯉꯥꯏꯌꯦꯗꯅ
ꯑꯗꯨꯅꯦ ꯏꯄꯥ ꯀꯥꯗꯦ ꯑꯁ ꯗꯣꯛꯇꯔ ꯑꯃ ꯅꯨꯄꯤ ꯑꯃꯅꯦ꯫ ꯏꯕ ꯃꯥꯅꯪ ꯑꯁ ꯅꯨꯄꯥ ꯐꯖꯕ ꯐꯪꯎꯀꯣ ꯍꯥꯏꯔꯒ ꯑꯁ ꯅꯪꯗꯤ ꯌꯥꯝ ꯐꯔꯦ ꯅꯪꯗꯤ ꯌꯥꯝ ꯐꯔꯦꯅ꯫
ꯎꯝ ꯁꯤꯔꯦ ꯑꯁ ꯑꯩ ꯇꯧꯔꯒꯦ ꯅꯪ ꯀꯔꯤꯁꯨ ꯇꯥꯔꯣꯀꫭ ꯅꯨꯡꯁꯥ ꯊꯤꯔꯨꯅꯨꯀꫭ ꯍꯥꯏꯒꯔꯦ ꯀꯣ꯫ ꯄꯩꯖꯅ ꯃꯉꯣꯟꯗꯣ ꯐꯖꯅ ꯍꯥꯏꯕ ꯑꯁ ꯃꯥꯁꯦ ꯃꯥꯒꯤ ꯑꯅꯥꯕꯗꯨꯣ ꯐꯠꯇ꯭ꯔꯤꯉꯩ ꯉꯥꯏꯒꯗ ꯑꯗꯨ ꯃꯥꯒꯤ ꯋꯥꯈꯟꯁꯦ ꯅꯨꯡꯉꯥꯏꯕ꯫ ꯍꯧꯔꯦꯕ ꯅꯥꯔꯁꯨꯀꫭ ꯎꯝ ꯑꯗꯨꯅ ꯃꯥꯅ ꯃꯥꯗꯤ ꯀꯩꯅꯣ ꯇꯧꯕꯗꯨꯗ ꯂꯧꯊꯣꯛꯄꯤꯕ ꯀꯥꯟꯅꯗꯤ ꯑꯁ ꯍ ꯍꯣꯏ ꯏꯆꯥꯥꯅꯨ ꯅꯨꯄꯤꯁꯤꯗ ꯂꯥꯛꯑꯣ ꯂꯥꯛ ꯑꯩ ꯀꯣꯝꯕꯤꯒꯦ ꯍꯥꯏꯅꯀꯣ ꯅꯪꯒꯤ ꯅꯨꯄꯥ ꯐꯖꯕ ꯐꯥꯉꯨ ꯀꫭ ꯍꯥꯏꯅ ꯑꯗꯨ ꯅꯨꯄꯤꯒ ꯌꯥꯝ ꯍꯔꯥꯎꯅ ꯑꯁ ꯄ ꯅꯪꯁꯥ ꯊꯤꯒꯅꯨ꯫ ꯀꯔꯤꯁꯨ ꯇꯧꯔꫭꯏ ꯑꯩ ꯇꯧꯕꯤꯒꯦꯀꯣ ꯑꯩ ꯇꯧꯕꯤꯒꯦꯀꯣ ꯍꯥꯏꯅ
ꯎꯝ꯫
ꯌꯥꯝ ꯅꯨꯡꯁꯤꯅ ꯑꯗꯨ ꯇꯧꯕꯤꯔꯦ ꯑꯗꯣ ꯑꯀꯣꯟꯕꯗꯗꯤ ꯃꯥ ꯒꯤ ꯃꯄꯥꯗꯨꯁꯨ ꯈꯪꯅꯕ ꯑꯣꯏꯔꯝꯕ ꯑꯩꯒꯤ ꯗꯗꯥ ꯃꯣꯏꯗꫭ ꯑꯁ ꯅꯨꯄꯥꯗꯨꯗꯤ ꯑꯩ ꯃꯤ ꯌꯥꯝ ꯈꯪꯕꯅꯤꯅꯤꯅ ꯑꯩꯕꯨ ꯈꯪꯗ꯭ꯔꯥ ꯍꯥꯏꯕꯅꯦ꯫ ꯑꯣ ꯑꯣ ꯑꯩ ꯈ ꯑꯩ ꯎꯝ ꯍꯥꯏ ꯈꯪꯉꯦ-ꯈꯪꯉꯦ ꯍꯥꯏꯔ ꯑꯃꯛꯀ
ꯎꯝ꯫
ꯃꯥ ꯑꯗꯨꯁꯨ ꯅꯤꯡꯁꯤꯡꯔꯒ ꯃꯄꯥꯕꯨ ꯐꯣꯟ ꯇꯧꯕ ꯃꯥꯜꯂꯦ ꯑꯌꯨꯛꯇꯗꯤ ꯏꯄꯥ ꯑꯗꯨꯝ ꯈꯪꯉꯦ ꯍꯥꯏ꯫ ꯍꯥꯏꯔꯛꯄꯅꯦꯕꯨ ꯎꯝ ꯏꯄꯥꯗ ꯑꯗꯨꯝ ꯍꯥꯏꯑꯦ ꯍꯣꯏ ꯅꯪꯕꯨ ꯈꯪꯉꯦ ꯍꯥꯏꯑꯦ ꯍꯥꯏꯅ
ꯎꯝ꯫
ꯗꯛꯇꯔꯁꯦ ꯌꯥꯝ ꯋꯥ ꯋꯥꯕ
ꯃꯥꯒꯤ ꯍꯝꯕꯜ ꯑꯣꯏꯕ ꯃꯊꯛꯇ ꯑꯗꯨꯝ ꯍꯝꯕꯜ ꯑꯣꯏꯅꯤꯡꯉꯥꯏꯗꯤ ꯂꯩꯔꯤ ꯍꯥꯏꯕꯅꯤ ꯃꯤꯌꯥꯝꯒꯤ ꯁꯦꯕꯥ ꯇꯧꯕꯅꯤꯅꯀꯣ ꯒꯤ ꯁꯦꯕꯥ ꯇꯧꯕ ꯄ꯭ꯔꯖꯥꯒꯤ ꯁꯦꯕꯥ ꯇꯧꯕ ꯑꯃꯅꯤ ꯗꯣꯛꯇꯔꯗꯁꯨ ꯌꯥꯎꯋꯦꯅꯦ꯫
ꯏꯪꯅ ꯆꯤꯛꯅꯀꯣ ꯑꯁꯦꯡꯕ꯫
ꯋꯥꯈꯜ ꯇꯥꯅ ꯈꯟꯊꯔꯒ ꯇꯧꯕꯗꯨꯗꯤ ꯃꯣꯏ ꯑꯗꯨꯁꯨ ꯂꯩꯗꯤ ꯂꯩꯕꯅꯦ꯫ ꯗꫭ ꯃꯤꯑꯣꯏꯕꯅꯤꯅ ꯅꯣꯡ ꯈꯤꯛꯇꯪꯗꯤ ꯅꯨꯡꯉꯥꯏꯇꯕꯁꯨ ꯂꯩꯔꯝꯒꯅꯤꯀꯣ ꯃꯣꯏꯁꯨ꯫ ꯑꯁ ꯁꯤꯗꯤ ꯌꯥꯝ ꯇꯥꯜꯂꯤ ꯁꯤ ꯅꯨꯃꯤꯠꯇꯤ ꯍꯥꯏꯕꯒꯨꯝꯕꯗꯤ ꯂꯩꯗꯤ ꯂꯩ
ꯎꯝ ꯂꯩꯔꯝꯒꯅꯤ ꯋꯥꯕꯅꯤꯅ ꯃꯈ ꯈꯣꯏꯒꯤ ꯊꯕꯛꯁꯨꯀꯣ
ꯑꯗꯨ ꯃꯣꯏꯅ ꯇꯧꯕ ꯀꯥꯟꯗ ꯃꯣꯏꯒꯤ ꯑ ꯃꯥꯏ ꯄꯥꯛꯄ ꯍꯥꯏꯕ ꯇꯥꯔꯦꯀꯣ ꯃꯥꯅ ꯂꯥꯏꯌꯦꯡꯕꯗ ꯃꯥꯏ ꯄꯥꯛꯄ ꯂꯩꯔꯤꯁ ꯁꯨ ꯌꯥꯝ ꯍꯔꯥꯎꯔꯝꯒꯔꯅꯤ ꯃꯣꯏꯁꯦ꯫ ꯑꯁ ꯑꯩꯅ ꯁꯨꯃꯥꯏꯅ ꯇꯧꯕꯤꯕꯒꯤ ꯃꯥ ꯃꯥꯏ ꯄꯥꯛꯄ ꯑꯁ ꯏ ꯐꯥꯔꯒꯠꯂꯛꯄꯁꯦ ꯑꯁ ꯑꯩꯒꯤ ꯃꯤ ꯑꯩꯅ ꯑꯗꯨꯝ ꯌꯦꯡꯕꯤꯕ꯫ ꯍꯤꯗꯥꯛ ꯄꯤꯕꯗꯨ ꯃꯥ ꯌꯥꯝ ꯆꯅꯥꯔꯒ ꯐꯥꯔꯒ ꯆꯠꯈꯤꯕꯗꯣ ꯌꯥꯝ ꯍꯔꯥꯎꯋꯦ ꯍꯥꯏꯅ ꯁꯨ ꯂꯩꯔꯝꯕ ꯌꯥꯏ ꯃꯣꯏꯁꯨ ꯑꯩꯈꯣꯏꯗꯗꯤ ꯐꯣꯡꯗꯣꯛꯇ꯭ꯔꯤꯀꯣ ꯍꯥꯏꯕꯗꯤ ꯑꯅꯥ ꯂꯩꯕꯒꯤ ꯃꯣꯏꯁꯨ ꯍꯥꯏꯅꯤꯡꯗꯁꯨ ꯍꯥꯏꯕ ꯃꯇꯝ ꯂꯩꯔꯝ ꯗ꯭ꯔꯦ ꯍꯥꯏꯕ ꯑꯗꯨ ꯑꯣꯏꯔꯁꯨ ꯃꯥꯁꯦ ꯌꯨꯝ ꯍꯟꯕ ꯀꯥꯟꯗ ꯐꯃꯨꯡꯗ ꯍꯤꯞꯄ ꯀꯥꯟꯗ ꯃꯣꯏꯁꯦ ꯈꯜꯂꯝꯕ ꯌꯥꯏꯀꯣ
ꯈꯜꯂꯝꯒꯅꯤꯗ
ꯎꯝ ꯍꯥꯏꯅ ꯁꯁꯨꯃꯥꯏꯅ ꯇꯧꯕ ꯑꯩ ꯑꯨꯃꯥꯏꯅ ꯅꯥꯕꯁꯤꯡꯗꯣ ꯑꯩꯅ ꯑꯗꯨꯝ ꯇꯧꯔꯦ ꯁꯤꯁꯨ ꯐꯕ ꯃꯥꯜꯂꯦ ꯍꯥꯏꯕꯒꯤ ꯋꯥꯈꯜꯗꯨꯁꯨ ꯑꯃꯨꯛ ꯂꯥꯛꯄ
ꯍꯣꯏ
ꯑꯥ ꯅꯅꯤ ꯗꯣꯛꯇꯥ ꯅꯁꯤ ꯇꯝꯃꯤꯅ ꯀꯗꯤ ꯅꯅꯥꯁꯤꯦ ꯌꯥꯝ ꯇꯧꯅꯤꯡꯉꯦ ꯍꯥꯏꯅꯗꯤ ꯈꯟꯕꯅꯦ ꯑꯗꯨꯕꯨ ꯑꯁ
ꯑꯩ ꯑꯩꯗꯤ ꯅꯔꯁꯇꯣ ꯌꯥꯝ ꯄꯥꯝꯕꯅꯦ ꯍꯥꯏꯗꯤ ꯑꯁꯦꯡꯕ ꯍꯥꯏꯔꯗꯤꯀꯣ ꯃꯤꯒꯤ ꯁꯨꯃꯥꯏꯅ ꯇꯧꯕꯤꯕ ꯈꯣꯠꯄ ꯑꯩꯅ ꯌꯨꯝꯗ ꯇꯨꯃꯤꯟꯅ ꯂꯩꯔꯒ ꯌꯨꯝ ꯁꯦꯡꯗꯣꯛꯂꯒ ꯋꯥꯔꯤ ꯆꯃꯗ ꯌꯨꯝꯗ ꯈꯛ ꯂꯩꯔꯒ ꯁꯨꯃꯥꯏꯅ ꯕꯣꯔꯤꯡ ꯆꯨꯔꯒ ꯂꯩꯕ ꯍꯦꯟꯅꯗꯤ